ꯇꯥꯕꯥ
ꯇꯥꯔꯔꯕꯔꯣ
ꯑꯣꯇꯥ ꯇ ꯆꯥꯛ ꯆꯥꯔꯕꯣ ꯍꯜꯂꯣ
ꯍꯜꯂꯣ
ꯇꯥꯗ꯭ꯔꯣ
ꯍꯂꯣ
ꯍꯜꯂꯣ ꯇꯥ꯭ꯔꯣ
ꯆꯥꯛ ꯏꯁꯤꯡ ꯆꯥꯔꯕ
ꯆꯔꯦ
ꯍꯂꯣ ꯇꯥꯕꯤꯔꯕ꯭ꯔꯣ ꯇꯥꯔꯦ ꯇꯥꯔꯦ ꯆꯄ ꯑꯦ ꯑꯦ ꯇꯥꯔꯦ ꯇꯥꯔꯦ
ꯅꯪꯅ ꯉꯥꯡꯕꯗꯤ ꯇꯥꯏꯌꯦ
ꯑꯣ ꯅꯪꯁꯨ ꯇꯥꯔꯦ ꯅꯪꯁꯨ ꯇꯥꯔꯦ ꯍꯧꯖꯤꯛꯇ ꯇꯥꯔꯑꯦ
ꯑ
ꯖꯄꯥꯟꯗ ꯑꯝꯇ ꯆꯠꯀꯗꯕꯅꯤꯅꯦ ꯑꯩꯁꯦ
ꯑꯣ ꯍꯣꯏ ꯆꯂꯨ ꯆꯂ ꯃꯪ ꯆꯇ꯭ꯔꯤ
ꯖꯄꯥꯟꯁꯦ ꯆꯠꯄꯁꯦ ꯂꯨꯄꯥ ꯂꯥꯛ ꯑꯍꯨꯝꯃꯨꯛ ꯆꯪꯉꯦ ꯍꯥꯏꯅꯦ
ꯆꯥꯛꯀ ꯌꯦꯟꯖꯥꯡ ꯆꯥꯔꯕ ꯍꯜꯂꯣ ꯍꯜꯂꯣ ꯍꯜꯂꯣ ꯍꯜꯂꯣ ꯍꯂꯣ ꯇꯥꯕ꯭ꯔꯣ ꯍꯜꯂꯣ